ꯍꯜꯂꯣ ꯑꯦ ꯍꯣꯏ ꯇꯥꯏꯌꯦ ꯀ ꯅꯪ ꯀꯔꯤ ꯊꯕꯛ ꯇꯧꯔꯝꯃꯤꯅꯣ
ꯀ꯭ꯔꯤꯁꯨ ꯇꯧꯗꯦ ꯆꯨꯖꯥꯛ ꯆꯥ ꯁꯤꯔꯥꯅ ꯐꯨꯜꯂꯤꯌꯦ
ꯐꯩꯌꯦꯅꯦ ꯐꯩꯌꯦꯅꯦ ꯆꯨꯖꯥꯛ ꯃꯇꯝꯅꯤꯅꯀꯣ ꯍꯥꯎꯔꯝ꯭ꯔꯅꯤꯅ ꯑꯩꯗꯤ ꯎꯝ ꯑꯩꯗꯤ ꯍꯧꯖꯤꯛꯇꯤ ꯆꯥꯛ ꯌꯦꯟꯁꯥꯡ ꯊꯣꯡꯕ ꯍꯧꯔꯁꯤꯔꯅ ꯆꯥꯛ ꯌꯦꯟꯁꯥꯡ ꯁꯦꯝꯕꯤ
ꯎꯝꯝ ꯑꯩꯁꯨ ꯆꯥꯛ ꯊꯥꯡꯒꯠꯂꯒ ꯊꯝꯃꯦ
ꯎꯝ ꯉꯟ ꯉꯟꯅ ꯊꯣꯡꯕꯅꯦ ꯍꯟꯗꯛꯀꯥꯟꯁꯦ ꯊꯦꯡꯕꯒ ꯌꯥꯗꯔꯦ
ꯑꯩꯈꯣꯏꯗꯤ ꯆꯤꯡꯗ ꯂꯩꯕꯅꯤꯅ ꯉꯟꯅ ꯊꯣꯡꯉꯦ
ꯎꯝ ꯀꯔꯤ ꯀꯔꯤ ꯌꯦꯟꯁꯥꯡ ꯆꯥꯔ ꯂꯩꯕ꯭ꯔꯣ ꯅꯈꯣꯏꯗꯤ
ꯃꯥꯏꯔꯦꯟꯒ ꯗꯥꯜꯒꯞ ꯆꯥꯔ ꯂꯩꯌꯦꯦ
ꯑꯣ ꯍꯥꯎꯕꯅꯤꯅꯦ ꯃꯥꯏꯔꯦꯟ ꯁꯨ ꯁꯥ ꯑꯀꯪꯕ ꯈꯔ ꯍꯥꯞꯄꯒ ꯊꯣꯡꯕꯗꯣ ꯌꯥꯝ ꯍꯥꯎꯕꯅꯦ
ꯎꯝ ꯍꯣꯏ ꯍꯣꯏ ꯅꯪꯗꯤ ꯀꯔꯤ ꯌꯦꯟꯁꯥꯡ ꯊꯣꯡꯗ꯭ꯔꯥ
ꯑꯩꯗꯤ ꯉꯁꯤꯁꯦ ꯏꯁꯀ꯭ꯋꯥꯁ ꯃꯅꯥ ꯊꯣꯡꯉꯅꯤ ꯌꯦꯟꯁꯥꯡ ꯊꯣꯡꯅꯤꯡꯉꯥꯏ ꯂꯩꯇꯦ
ꯑꯣ ꯅꯪ ꯑꯉꯥꯡ ꯂꯩꯔꯕꯣ
ꯍꯣꯏ ꯑꯉꯥꯡ ꯂꯩꯔꯦ
ꯑꯉꯥꯡ ꯀꯌꯥ ꯁꯨꯔꯦ
ꯑꯅꯤ ꯅꯪꯗꯤ
ꯑꯩꯁꯨ ꯑꯅꯤ ꯁꯨꯔꯦ
ꯑꯣ ꯐꯩꯌꯦꯅꯦ ꯆꯥꯎ ꯆꯥꯎꯔꯕ꯭ꯔꯣ
ꯍꯣꯏ ꯑꯃ ꯄꯤꯇ꯭ꯔꯨ ꯌꯥꯎꯋꯦ
ꯑꯩꯁꯨ ꯑꯃꯅ ꯇꯨꯋꯦꯜꯐ ꯏꯌꯥꯔꯁ ꯑꯣꯏꯈ꯭ꯔꯦꯕꯀꯣ ꯑꯃꯅ ꯆꯍꯤ ꯃꯉꯥ
ꯑꯣ
ꯑꯅꯤꯃꯛ ꯁ꯭ꯀꯨꯜ ꯀꯥꯕꯅꯤꯅ ꯑꯁ ꯋꯥꯏꯑꯦꯕ ꯑꯉꯥꯡꯒꯤ ꯁꯦꯕꯥ ꯇꯧꯕꯁꯤꯁꯨꯀꯣ ꯁ꯭ꯀꯨꯜ ꯍꯜꯂꯛꯀꯅꯤ ꯑꯃꯨꯛꯀ
ꯆꯥꯒꯨꯝꯕ ꯊꯛꯍꯜꯂꯅꯤ ꯑꯃꯨꯛ ꯇ꯭ꯨꯁꯟ ꯊꯤꯟꯕ ꯆꯠꯂꯅꯤ ꯊꯕꯥꯛ ꯍꯥꯏꯕꯁꯦꯀꯣ
ꯆꯃ ꯃꯌꯨꯡ ꯑꯃꯨꯛ ꯍꯥꯟ ꯑꯃꯨꯛ ꯐꯥꯏ ꯑꯃꯨꯛ ꯄꯤꯖ ꯇꯧꯔ ꯂꯩꯔꯦ
ꯃꯃꯥꯁꯤꯡꯒꯤ ꯊꯕꯛꯁꯦ ꯁꯤꯅꯦ ꯅꯠꯇ꯭ꯔꯣ
ꯃꯥꯅꯦ ꯃꯥꯅꯤ
ꯑꯃꯔꯣꯝ ꯍꯥꯏꯔꯗꯤ ꯂꯥꯡꯉꯦ ꯑꯉꯥꯡꯁꯤꯡꯗꯣ ꯂꯥꯡꯉꯦ ꯍꯥꯏꯔꯁꯨ ꯃꯈꯣꯏ ꯂꯩꯗ꯭ꯔꯗꯤ ꯑꯩꯈꯣꯏꯁꯨ ꯂꯩꯕ ꯍꯩ ꯠꯇꯦꯕꯀꯣ
ꯍꯣꯏ
ꯏꯆꯤꯛ ꯆꯤꯛꯇꯅ ꯋꯥꯔꯤ ꯁꯥꯐꯝꯁꯨ ꯂꯩꯇꯦ ꯂꯛꯅꯐꯝꯁꯨ ꯂꯩꯇꯦ
ꯅꯪꯗꯤ ꯀ꯭ꯔꯤ ꯊꯕ ꯇꯧꯔ ꯂꯩꯕ꯭ꯔꯣ
ꯍꯥꯥ
ꯑꯗꯨꯗꯤ ꯊꯕꯛ ꯇꯧꯔ ꯂꯩꯕ꯭ꯔꯣ
ꯑꯩ ꯍꯟꯗꯛꯀꯥꯟ ꯐꯤ ꯁꯥꯔꯒ ꯂꯩꯌꯦ
ꯑꯣ ꯊꯝꯅꯦꯛ꯭ꯔꯣ
ꯐꯅꯦꯛ ꯍꯣꯏ ꯈꯔ ꯈꯔꯗꯤ ꯁꯥꯗꯕꯗꯤ ꯌꯥꯗꯕꯅꯤꯅ ꯐ꯭ꯔꯤ ꯂꯩꯕꯗꯤ ꯌꯥꯗꯕꯅꯤꯅꯀꯣ ꯅꯠꯇ꯭ꯔ ꯍꯥꯥ
ꯌꯣꯟꯕ꯭ꯔꯕ ꯐꯅꯦꯛꯇꯣ
ꯍꯣꯏ ꯌꯣꯜꯂꯦ ꯑꯣꯗꯔ ꯑꯃ ꯇꯧꯔꯛꯑꯣ ꯁꯥꯕꯤ
ꯗꯤꯁꯀꯥꯎꯟ ꯗꯤꯁꯀꯥꯎꯟ ꯗꯤꯁꯀꯥꯎꯟꯗ ꯄꯤꯔꯛꯑꯣ
ꯍꯣꯏ ꯌꯥꯏꯌꯦ ꯑꯗꯨꯁꯨ ꯅꯪꯅ ꯄꯥꯝꯕꯒꯤ ꯐꯅꯦꯛꯗꯣ ꯊꯥꯔꯛꯑꯣ
ꯀꯌꯥ ꯀꯌꯥꯒꯤ ꯁꯥꯕ꯭ꯔꯣ ꯅꯪ
ꯑꯩꯁꯦ ꯑꯩꯁꯦ ꯃꯃꯜ ꯇꯥꯡꯕꯁꯨ ꯁꯥꯏꯑ ꯃꯃꯜ ꯑꯍꯣꯡꯕꯁꯨ ꯁꯥꯏꯌꯦꯕꯀꯣ
ꯑꯣ
ꯍꯟꯗꯛꯀꯥꯟꯗꯤ ꯃꯆꯨ ꯂꯥꯡ ꯃꯆꯨꯗ ꯐꯖ ꯐꯖꯕ ꯊꯣꯛꯄꯅꯤꯅꯀꯣ ꯑ ꯁꯤ ꯇꯣꯉꯥꯟ ꯇꯣꯉꯥꯟ ꯁꯥꯏ ꯐꯅꯦꯛꯇꯣ ꯃꯣꯗꯤꯐꯥꯏ ꯇꯧꯕ ꯐꯅꯦꯛꯁꯤꯡꯁꯨ ꯂꯩꯗꯅ ꯑꯗꯨꯒꯨꯝꯕꯁꯨ ꯁꯥꯏꯌꯦ ꯑꯗꯨꯒ ꯑꯣꯔꯤꯖꯤꯅꯦꯜꯒꯨꯝꯕꯁꯨ ꯁꯥꯏꯌꯦꯕ
ꯅꯪꯗꯤ ꯀꯔꯤ ꯊꯕꯛ ꯇꯧꯔꯣꯏ ꯂꯩꯕ꯭ꯔꯣ
ꯊꯕꯛ ꯇꯧꯗꯦꯗ ꯆꯥꯏꯌꯦ ꯊꯛꯑꯦ ꯇꯨꯝꯃꯦ
ꯑꯣ ꯑꯣ ꯐꯩꯅꯦ ꯑꯗꯨꯁꯨ ꯍꯣꯏ
ꯑꯣ
ꯅꯪꯅꯗꯤ ꯀꯗꯥꯏꯋꯥꯏꯗ ꯂꯩꯕ ꯆꯤꯡꯗ ꯂꯩꯕ꯭ꯔꯣ
ꯑꯩꯅ ꯑꯥ ꯆꯤꯡ ꯊꯢꯃꯊꯛꯇ ꯂꯩꯌꯦ
ꯐꯩꯅꯦ ꯐꯩꯅꯦ ꯑꯍ
ꯆꯤꯡꯗ ꯂꯩꯕꯁꯦ ꯅꯨꯡꯉꯥꯏꯕꯅꯤꯗ ꯆꯤꯡꯒꯤ ꯑꯦꯟꯁꯥꯡꯅꯄꯤꯤꯍꯟꯟꯅ ꯀꯥꯟꯅꯤ ꯑꯅꯧ ꯑꯅꯧꯕ ꯊꯣꯛꯈ꯭ꯔꯕꯅꯤꯅꯀꯣ ꯑꯩꯈꯣꯏꯗꯤ ꯇꯝꯄꯥꯛ ꯇ ꯂꯩꯕꯁꯦ ꯑꯁ ꯆꯤꯡꯒꯤ ꯑꯦꯟꯁꯥꯡꯁꯤꯡꯁꯨ ꯄꯨꯔꯛꯇꯔꯦ ꯋꯥꯔꯦꯕ ꯗꯒꯨꯝꯕ ꯀꯣꯕꯤꯒꯨꯝꯕꯗꯤ ꯆꯥꯅꯤꯡꯗꯦꯗꯅ
ꯍꯣꯏ ꯍꯣꯏ
ꯑꯅꯥꯎ ꯑꯅꯥꯎꯕꯗꯣ ꯆꯥꯅꯤꯡꯉꯦꯕꯀꯣ ꯍꯧꯖꯤꯛ ꯎꯁꯣꯏ ꯃꯇꯝꯅꯦ ꯃꯥꯏꯔꯦꯟꯁꯨ ꯑꯗꯨꯒ ꯀꯔꯤ ꯂꯐꯨꯁꯨ ꯑꯅꯧꯕꯗ ꯊꯧꯔꯝ꯭ꯔꯅꯤꯅꯀꯣ
ꯅꯪ ꯐꯤ ꯁꯥꯕꯗꯣ ꯌꯦꯡꯅꯤꯡꯉꯦ
ꯍꯣꯏꯅꯦ ꯑꯩꯒꯤ ꯐꯤꯗꯣ ꯋꯥꯆꯦꯞꯇ ꯊꯥꯕꯤꯒꯦꯀꯣ ꯌꯦꯡꯉꯣ ꯑ ꯐꯖꯕ꯭ꯔꯥ ꯐꯖꯗꯕ꯭ꯔꯥ ꯌꯦꯡꯂꯡꯒ ꯑꯃꯗꯤ ꯑꯣꯔꯗꯔ ꯇꯧꯕꯤꯔꯛꯑꯣ ꯁꯥꯕꯤꯒꯦ
ꯅꯪꯅ ꯗꯤꯁꯀꯥꯎꯟꯟꯅ ꯁꯥꯕꯤꯒꯦ ꯍꯥꯏꯔꯗꯤ ꯑꯣꯔꯗꯔ ꯇꯧꯔꯛꯀꯦ
ꯍꯣꯏ ꯑꯗꯒꯤ
ꯍꯤ ꯏꯅꯤꯡꯉꯥꯏꯁꯨ ꯍꯤ ꯏꯅꯤꯡꯉꯥꯏꯁꯨ ꯁꯥꯕ꯭ꯔꯣ
ꯍꯣꯏ ꯁꯥꯏꯌꯦ ꯍꯥꯀꯨꯝ ꯍꯥꯀꯨꯝꯗꯣ ꯑꯅꯤꯈꯛ ꯁꯥꯏꯒꯨꯞꯁꯤꯅ ꯑꯍꯨꯝ ꯁꯨꯔꯦ ꯏꯟꯅꯕꯗꯀꯣ ꯅꯨꯄꯥꯒꯤꯗꯨꯔꯣ
ꯑꯥꯎ
ꯁꯥꯏ ꯑꯁꯤ ꯐꯤ ꯈꯛ ꯁꯥꯏ ꯍꯥꯏꯕ ꯅꯠꯇꯦ ꯑꯗꯨ ꯑꯣꯗꯔ ꯑꯣꯗꯔ ꯂꯥꯛꯄꯒꯤ ꯃꯇꯨꯡ ꯏꯟꯅ ꯁꯥꯏꯑꯕꯀꯣ ꯍꯣꯡꯕꯁꯨ ꯂꯥꯛꯑꯦ ꯇꯥꯡꯕꯁꯨ ꯂꯥꯛꯑꯦ ꯑꯗꯨꯅ ꯃꯈꯣꯏ ꯑꯣꯗꯔꯒꯤ ꯃꯇꯨꯡ ꯑꯁ ꯀꯨꯏꯅꯗꯤ ꯁꯥꯕꯅꯤꯅ ꯐꯠ ꯐꯗꯤ ꯂꯣꯏꯕ ꯉꯝꯗꯕꯅꯦ ꯑꯉꯥꯡ ꯌꯥꯎꯕꯅꯤꯅꯀꯣ
ꯑꯣ
ꯅꯪꯒꯤ ꯆꯨꯖꯥꯛꯗꯨꯁꯨ ꯑꯩꯉꯣꯟꯗ ꯁꯠꯄꯤꯔꯛꯑꯣꯗꯅ ꯑ ꯍ ꯍ ꯊꯥꯔꯛꯑꯣꯗꯅ
ꯌꯦ ꯁꯨꯖꯥꯛꯇꯣ ꯁ꯭ꯇꯦꯇꯁꯇ ꯂꯩꯕꯅꯦ
ꯑ ꯍ ꯍ ꯍ ꯑꯗꯨꯗ ꯑꯣꯏꯅ ꯆꯥꯔꯣꯕ ꯌꯥꯏꯅ ꯑꯦ ꯑꯗꯨꯁꯨꯀꯣ ꯆꯥꯕ ꯐꯪꯗ꯭ꯔꯁꯨ ꯑꯗꯨꯝ ꯌꯦꯡꯕ ꯐꯪꯕꯗꯣ
ꯅꯪ ꯑꯁꯤ ꯆꯨꯖꯥꯛꯁꯨ ꯌꯦꯡꯕ ꯐꯥꯎ ꯐꯪꯉꯝꯈꯤꯗꯧ ꯃꯥꯟꯗꯦ ꯌꯦꯡꯉꯣ ꯍ ꯍ ꯍ
ꯆꯤꯡꯒꯤꯗꯣ ꯐꯪꯗ꯭ꯔꯤ ꯑꯁꯦꯡꯕ ꯇꯝꯄꯥꯛꯀꯤꯗꯤ ꯐꯪꯉꯦꯕꯀꯣ ꯑꯗꯨꯕꯨ ꯆꯤꯡꯒꯤꯗꯤ ꯐꯪꯗꯔꯤ ꯆꯦꯡꯗꯗꯤ ꯍꯟꯗꯛꯛꯇ ꯅꯣꯡ ꯀꯟꯅ ꯆꯨꯏ ꯍꯥꯏꯅꯦ ꯆꯨꯝꯕ꯭ꯔꯣ
ꯑꯦ ꯅꯣꯡꯁꯥ ꯁꯥꯏꯑꯦ
ꯑꯣ
ꯉꯁꯤ ꯅꯨꯡꯁꯥ ꯁꯥꯔꯒ ꯍꯧꯖꯤꯛꯇ ꯈꯔ ꯆꯨꯔꯛꯑꯦ
ꯑꯣ ꯍꯧꯖꯤꯛꯀꯥꯟꯗꯤ ꯇꯝꯄꯥꯛꯇꯗꯤ ꯁꯥꯕꯅ ꯁꯥꯕꯅ ꯂꯣꯏꯔꯦ ꯐꯦꯟ ꯎꯨꯔꯁꯨ ꯌꯥꯗꯔꯦ ꯁꯥꯃꯟꯗꯅ
ꯎꯨꯝ
ꯁꯥꯕꯒꯤ ꯑꯩꯈꯣꯏꯗꯤ ꯁꯤꯗꯗꯤ ꯋꯥꯔꯦ ꯍꯥꯏꯕ ꯇꯥꯔꯦꯀꯣ ꯅꯨꯡꯁꯤꯠꯁꯨ ꯁꯤꯠꯂꯛ ꯁꯤꯠꯄꯗꯨ ꯐꯪꯗꯔꯦ
ꯑꯣ
ꯐꯦꯟ ꯊꯛ ꯍꯥꯞꯔꯁꯨ ꯃꯊꯛꯇꯒꯤ ꯁꯥꯔꯛꯄꯅ ꯐꯦꯟ ꯎꯔꯁꯨ ꯌꯥꯗꯦꯕ ꯑꯗꯨꯝ ꯁꯥꯏꯌꯦꯕ
ꯍꯧꯖꯤꯛ ꯍꯧꯖꯤꯛꯀꯥꯟꯅꯤ ꯆꯤꯡꯗꯗꯤ ꯀꯔꯤ ꯀꯔꯤ ꯊꯥꯕꯛ ꯇꯧꯔ ꯂꯩꯕ꯭ꯔꯣ
ꯑꯥ ꯖꯣꯞ ꯀꯥꯔꯗ ꯁꯨꯔ ꯂꯩꯌꯦ
ꯌꯥꯏꯅꯦ ꯖꯣꯕ ꯀꯥꯔꯗꯇꯨꯁꯨ ꯐꯣꯇꯣ ꯐꯖ ꯐꯖꯅ ꯀꯥꯞꯄꯦ ꯍꯥꯏꯕ ꯅꯠꯇ꯭ꯔꯣ
ꯅꯪꯗꯤ ꯖꯣꯕ ꯀꯥꯔꯗ ꯀ ꯁꯨꯗꯕ꯭ꯔꯣ ꯅꯪꯒꯤ ꯃꯤꯡ ꯂꯩ
ꯍꯣꯏꯗꯣ ꯑꯩꯒꯤ ꯃꯤꯡ ꯂꯩꯇꯦ ꯃꯤꯅ ꯐꯦꯁꯕꯨꯛꯇꯛꯇꯒ ꯑꯞꯂꯣꯗ ꯇꯧꯔꯛꯇꯅ ꯈꯔ ꯐꯖꯕ ꯑꯣꯏꯔꯗꯤ ꯀꯨꯏꯅ ꯀꯨꯏꯅ ꯀꯨꯏꯅ ꯀꯥꯞꯄꯦ ꯍꯥꯏꯅ
ꯑꯣ
ꯆꯨꯝꯂꯝꯒꯅꯤꯀꯣ
ꯑꯩꯁꯨ ꯆꯠꯇꯦ ꯖꯣꯞ ꯀꯥꯔꯗ
ꯈꯪꯗꯦꯗ ꯑꯃꯔꯣꯝ ꯍꯥꯏꯔꯗꯤ ꯖꯧꯒꯥ ꯂꯥꯛꯄꯁꯨ ꯌꯥꯝ ꯅꯨꯡꯉꯥꯏꯔꯦꯅꯦꯀꯣ ꯄꯩꯁꯥ ꯈꯤꯇꯪ ꯑꯣꯏꯔꯁꯨ ꯐꯪꯉꯦꯗꯅ ꯑꯌꯨꯛ ꯅꯨꯡꯗꯥꯡꯗ ꯀꯥꯞꯀꯅꯤ ꯑꯗꯨꯗ ꯑꯗꯨꯝ ꯄꯩꯁꯥ ꯐꯪꯉꯦꯗꯅ
ꯑꯥ
ꯅꯨꯃꯤꯠ ꯆꯨꯝꯅ ꯊꯕꯛ ꯁꯨꯕ ꯍꯦꯟꯅꯗꯤꯀꯣ
ꯑꯥ
ꯑꯌꯨꯛ ꯅꯨꯡꯗꯥꯡ ꯈꯥ ꯐꯣꯇꯣ ꯀꯥꯞꯔ ꯄꯩꯁꯥ ꯐꯪꯕꯁꯨ ꯌꯥꯝ ꯐꯔꯤꯕꯅꯤꯅꯦ ꯑꯩꯗꯤ ꯌꯥꯎꯅꯤꯡꯕꯅꯦ ꯑꯩꯒꯤ ꯃꯤꯡꯁꯦ ꯂꯩꯗꯕꯒꯤꯅꯦ ꯑꯩꯒꯤ ꯃꯤꯡ ꯃꯤꯡ ꯂꯩꯔꯗꯤ ꯑꯁ ꯆꯠꯅꯤꯡꯕꯅꯦ ꯌꯥꯝ ꯋꯥꯕ ꯊꯕꯛꯁꯨ ꯁꯨꯗꯦꯗꯅ ꯍꯥ
ꯁꯨꯗꯦ ꯁꯨ ꯁꯨꯗꯃꯥꯜꯂꯦ ꯍꯣꯏ
ꯍꯣꯏ ꯈꯔ ꯈꯔꯗꯤ ꯁꯨꯕ ꯃꯥꯜꯂꯦ ꯗꯨ ꯑꯣꯏꯔꯁꯨ ꯀꯟꯅ ꯁꯨꯕ ꯂꯩꯗꯅ ꯑꯗꯨꯒꯨꯝꯕꯗꯨ ꯁꯨꯗꯕ ꯃꯥꯜꯂꯦꯕ ꯐꯣꯇꯣ ꯀꯥꯞꯀꯅꯤ ꯉꯁꯤ ꯌꯣꯄꯥꯛ ꯄꯨꯔ ꯂꯥꯛꯑꯣ ꯉꯁꯤ ꯊꯥꯡ ꯄꯨꯔꯒ ꯂꯥꯛꯑꯣ ꯍꯥꯏꯔꯒꯒꯣ
ꯍꯣꯏ
ꯁꯨꯃꯥꯏꯅ ꯇꯧꯋꯦ ꯍꯥꯏꯌꯦ ꯑꯩꯏꯗꯤ ꯆꯠꯇꯕꯅꯤꯅ ꯈꯪꯗꯤ ꯈꯪꯗꯦꯕꯀꯣ ꯃꯤꯅ ꯍꯥꯏꯔꯛꯄꯗꯣ ꯁꯨꯃꯥꯏꯅ ꯇꯧꯔꯒ ꯀꯥꯞꯅꯤ ꯍꯥꯏꯌꯦꯕ
ꯀꯥꯟꯅꯗꯦ ꯑꯩꯈꯣꯏ ꯂꯧ ꯆꯠꯄ ꯂꯥꯛꯑꯣ ꯂꯧ ꯄꯦꯡꯕ ꯂꯥꯛꯑꯣ
ꯑꯗꯨꯅꯦ ꯂꯥꯛꯅꯤꯡꯉꯦꯅꯦ ꯂꯝꯕꯤꯁꯤꯅ ꯌꯥꯅꯕꯒꯤꯅꯦ ꯆꯤꯡꯒꯤ ꯂꯧꯔꯣ ꯇꯝ
ꯍꯣꯏ
ꯑꯣ ꯍꯣꯏ ꯅꯨꯡꯉꯥꯏꯕꯅꯤꯅ ꯅꯨꯡꯁꯤꯠ ꯁꯤꯠꯂꯒ ꯀꯣ ꯆꯤꯡꯗ ꯂꯧ ꯆꯠꯄꯁꯦ ꯌꯥꯝ ꯅꯨꯡꯉꯥꯏꯕꯅꯦꯗ
ꯌꯨꯝꯗ ꯆꯥꯛ ꯐꯖꯅ ꯆꯥꯕ ꯌꯨꯝꯗ ꯆꯥꯛ ꯐꯖꯅ ꯆꯥꯗ꯭ꯔꯁꯨꯀꯣ ꯆꯤꯡꯗ ꯆꯠꯂꯒ ꯂꯧꯒꯨꯝꯕ ꯐꯥꯝꯒꯨꯝꯕ ꯆꯠꯄꯁꯦ ꯑꯥ ꯆꯤꯡ ꯀꯥꯕꯅꯤꯅ ꯄꯪꯍꯥꯎ ꯍꯥꯎꯕꯗꯣ
ꯑꯣ
ꯁꯜ ꯍꯧꯖꯤꯛ ꯃꯇꯝꯁꯦ ꯅꯨꯡꯉꯥꯏꯒꯗꯕ ꯃꯇꯝꯅꯤ ꯎꯁꯣꯏꯗꯣ ꯆꯤꯡꯗ ꯊꯣꯡꯔꯒ ꯆꯥꯕ ꯈꯣꯏꯗꯣ ꯍꯥ ꯍꯧꯒꯗ꯭ꯔꯤ
ꯎꯁꯣꯏ ꯍꯣꯏ ꯎꯁꯣꯏ ꯃꯇꯝ ꯑꯣꯏꯔꯦ
ꯑꯗꯨꯅꯦ ꯑꯣꯛꯁꯥꯗꯣ ꯄꯨꯔꯒꯀꯣ
ꯑꯥ
ꯀꯣꯛꯁꯥꯄꯨꯔ ꯆꯤꯡꯗ ꯎꯁꯣꯏꯒ ꯆꯔ ꯎꯁꯣꯏꯒ ꯊꯣꯡꯉꯒ ꯆꯥꯕ ꯍꯥꯎꯕꯅꯦ
ꯎ ꯁꯣꯏ ꯑꯃꯔꯛ ꯑꯅꯤꯔꯛꯗꯤ ꯆꯥꯈ꯭ꯔꯦ
ꯑꯣ ꯅ ꯆ
ꯅꯣꯏꯗꯤ ꯆꯥ ꯐꯪꯕ꯭ꯔꯣ
ꯑꯩꯈꯣꯏ ꯆꯥꯕꯗꯤ ꯐꯪꯉꯦ ꯑꯗꯨ ꯑꯣꯏꯔꯁꯨ ꯐ꯭ꯔꯦꯁꯇꯨ ꯐꯪꯗꯦꯕꯀꯣ ꯍꯖꯤ ꯆꯤꯡꯗ ꯆ ꯗꯤ ꯐ꯭ꯔꯦꯁ ꯑꯣꯏꯌꯦꯦꯗꯅ ꯍꯧꯖꯤꯛ ꯍꯦꯛꯂꯅꯤ ꯑꯗꯨꯝ ꯊꯣꯡꯉ ꯆꯥꯔꯅꯤ ꯃꯍꯥꯎ ꯑꯃ ꯂꯩꯅ
ꯅꯠꯇ꯭ꯔ
ꯃꯥꯅꯦ ꯃꯥꯅꯤ
ꯑꯗꯨꯅ ꯅꯣꯡꯃ ꯀꯧꯔꯛꯑꯣꯅꯦ ꯂꯥꯛꯀꯦꯅꯦ
ꯂꯥꯛꯑꯣ ꯎꯁꯣꯏꯅ ꯄꯤꯛ ꯈꯜꯂꯦ ꯂꯥꯛꯑꯣ ꯖꯪꯒꯜꯗ
ꯑꯗꯨꯅꯦ ꯅꯣꯡꯃ ꯍꯦꯛꯄ ꯆꯠꯂꯒꯒꯣ ꯍꯧꯖꯤꯛ ꯑꯩꯅ ꯍꯥꯏꯕꯒꯗ ꯑꯣꯞꯁꯥꯗ ꯀꯦ ꯖꯤ ꯑꯃ ꯑꯅꯤ ꯄꯨꯔꯒ ꯑꯣꯛꯁꯥꯒ ꯊꯣꯡꯒ ꯆꯥꯕ ꯍꯥꯎꯔꯅꯤ
ꯁꯤ
ꯁ ꯃꯅꯦ ꯄ
ꯎ
ꯑꯣꯛꯁꯥꯗꯨꯁꯨ ꯆꯤꯡꯒꯤꯗ ꯆꯤꯡꯒ ꯇꯝꯄꯥꯛꯀꯤꯁꯦ ꯃꯥꯟꯅꯗꯦꯀꯣ
ꯑꯣ ꯑꯁ ꯅꯪꯁꯦ ꯑꯣꯛꯁꯥꯒꯤ ꯑꯦꯛꯁꯄꯤꯔꯤꯌꯦꯟꯁ ꯌꯥꯝ ꯂꯩꯔꯝꯃꯦ
ꯑ ꯍꯣ